ꯑꯣ ꯍꯦꯜꯂꯣ ꯎꯝ ꯍꯣꯏ
ꯅꯨꯡꯉꯥꯏꯔꯤꯕ꯭ꯔꯣ ꯅꯪꯕꯣ ꯀꯩꯅꯁ ꯇꯧꯔꯗꯤ ꯌꯨꯝꯗ ꯑꯗꯨꯝ ꯂꯩꯌꯦꯦ ꯅꯪꯗꯤ ꯆꯥꯔꯦ ꯆꯒꯦ ꯆꯥꯔꯦ ꯉꯁꯋꯥꯥꯏꯅ ꯆꯥꯏꯔꯦ ꯅꯪꯗꯤ
ꯆꯥꯦ ꯐꯣꯏꯁꯨ
ꯀ ꯌꯦꯟꯁꯥꯡ ꯆꯥꯔꯒꯦ ꯉꯁꯤꯕꯣ
ꯑꯦꯁ ꯑꯍꯥꯏꯕ ꯍꯥꯏꯇꯦ ꯁꯤ ꯃꯅꯥꯅꯦ
ꯑꯩ ꯉꯔꯤꯀꯣ ꯅꯪꯗꯤ
ꯕꯧ ꯁꯤꯕꯤꯒꯤ ꯀꯔꯤꯒꯤ ꯑꯥ ꯀ꯭ꯔꯤ ꯌꯦꯟꯁꯥꯡ ꯆꯥꯏꯌꯦ
ꯑꯣ
ꯅꯣꯏꯁꯦ ꯉꯥꯏꯌꯣ ꯆꯣꯡꯊꯣꯛꯄꯗ ꯋꯥꯔꯝꯅꯤꯀꯣ ꯁꯦꯡꯗꯨꯒꯤ
ꯑꯦ ꯑꯦ
ꯑꯃ ꯃꯥ ꯑꯗꯨ ꯆꯣꯡꯉꯦ ꯃꯥꯗ ꯆꯣꯡꯉꯦ ꯑꯃꯗ ꯆꯣꯡꯉꯦ ꯉꯁꯤ ꯑꯃꯨꯛ ꯏꯪꯂꯦꯟꯗ ꯆꯣꯡꯉ
ꯠꯇꯦ ꯑꯩꯗꯤ ꯄꯣꯔꯇꯨꯒꯜ ꯄꯣꯛꯈ꯭ꯔꯕꯅꯤꯅ ꯏꯪꯂꯦꯟꯗ ꯂꯌꯦꯡ ꯉꯁꯤ ꯏꯪꯂꯦꯟꯗ ꯄꯣꯛ ꯏꯡꯂꯦꯟꯒ ꯅꯣꯏ ꯇ ꯍꯥꯏꯒꯤꯗꯤ ꯑꯗꯨꯗꯤ ꯅꯪ ꯀꯞꯄ ꯇꯥꯔꯦꯅꯦ ꯉꯁꯤꯁꯦ ꯅꯨꯡꯉꯥꯏꯇꯦ
ꯑꯩꯈꯣꯏꯗꯤ ꯑꯃꯗꯤꯗꯤ ꯂꯩꯈ꯭ꯔꯦꯅ
ꯅꯠꯇꯦ ꯅꯪꯅꯦ ꯑꯁꯦꯡꯕ ꯑꯁꯦꯡꯕ ꯇꯤꯝꯗꯤ ꯑꯥꯔꯖꯦꯟꯇꯤꯅꯥꯅꯤꯅ ꯅꯪꯅꯦ
ꯑꯗꯨ ꯑꯣꯏꯁ ꯁ ꯑꯅꯤꯅꯦ ꯑꯥꯔꯖꯦꯟꯇꯤꯅꯥ ꯐꯥꯔꯁ ꯑꯁꯤ ꯏꯁꯄꯦꯟꯗ ꯍꯣꯏ ꯑꯅꯤꯗ ꯂꯩꯌꯦꯦ
ꯑꯗꯨ ꯍꯣ
ꯑꯅꯤꯇꯥꯔꯗꯤ ꯀ ꯍ ꯍ ꯑꯔꯖꯦꯟꯇꯤꯅꯥꯕꯨꯗꯤ ꯄꯔꯁꯅꯦ
ꯑꯥ ꯑꯗꯨꯣ ꯉꯁꯤ ꯉꯁꯤ ꯄꯣꯈ꯭ꯔꯅꯤ ꯀꯞ ꯀꯞꯀꯅꯨꯀꯣ
ꯉꯅꯤꯗ ꯀꯅꯥꯅ ꯄꯣꯛꯑꯅꯤ ꯍꯥꯏꯕ꯭ꯔꯣ ꯉꯔꯥꯡꯗꯨꯁꯨ ꯐ꯭ꯔꯥꯟꯁ ꯃꯤꯁꯤꯡꯁꯦ ꯉꯝꯅꯤ ꯉꯝꯃꯤ ꯀꯩꯅꯣ ꯃꯣꯏ ꯆꯤꯟꯗꯣ ꯌꯥꯝ ꯀꯟꯅ ꯍꯥꯏꯕꯅꯦꯕ ꯑꯩꯁꯨ ꯃꯣꯏ ꯉꯔꯥꯡꯗꯗꯤ ꯑꯗꯨꯝ ꯃꯣꯏꯁꯨ ꯐꯖꯅ ꯁꯥꯟꯅꯗꯕꯒꯤꯅꯤꯗ ꯑꯩꯈꯣꯏꯅ ꯍꯥꯏꯃꯟꯕꯤꯔꯥ ꯈꯪꯗꯦ
ꯑꯅꯤꯃꯛ ꯁꯄꯣꯔꯠ ꯇꯧꯋꯤ ꯉꯔꯥꯡꯗꯤ
ꯏꯁꯄꯦꯟꯒꯤꯗꯣ ꯌꯥꯝ ꯐꯖꯩꯅ ꯃꯣꯏꯒꯤ ꯀꯛꯆꯤꯡꯒꯨꯝꯕꯗꯁꯨ
ꯑ
ꯎꯠꯇꯔꯦꯌꯦ
ꯑꯦꯁ ꯍꯣꯔꯦꯟ ꯍꯣꯔꯦꯟ ꯌꯦꯡꯗꯣꯏꯅꯤꯀꯣ ꯅꯪꯁꯨ
ꯎꯝ ꯅꯣꯏꯗꯣ ꯇꯤꯕꯤꯗ ꯌꯦꯡꯅꯝꯅꯤꯅ ꯅꯣꯏꯗꯤ
ꯃꯥꯅꯦ ꯇꯤꯚꯤꯗ ꯌꯦꯡꯉꯦ ꯑꯩꯈꯣꯏ ꯃꯅꯥꯛꯇ ꯑꯃ ꯀꯩꯅꯣ ꯂꯩꯕꯗꯣ
ꯑꯣ
ꯑꯩꯈꯣꯏꯒꯤ ꯃꯄꯨꯈꯣꯏꯗ ꯌꯦꯡꯉꯦꯕꯀꯣ
ꯑꯣ ꯑꯩꯈꯣꯏꯁꯦ ꯑꯍꯝꯕ ꯊꯥꯛꯛꯇ ꯌꯨꯝ ꯑꯆꯥꯎꯕ ꯈ꯭ꯣꯏꯒ ꯌꯦꯡꯕ ꯆꯠꯂꯦꯗ ꯐꯣꯟꯒ ꯌꯦꯡꯕ ꯅꯨꯡꯉꯥꯏꯗꯕ ꯅꯦꯠꯋꯔꯥꯛꯁꯦ ꯐꯪꯗꯦ ꯀꯔꯤ ꯇꯕꯤ ꯀꯔꯥ
ꯑꯣꯏ ꯃꯥꯅꯦ ꯐꯣꯟꯗꯗꯤ ꯐꯣꯟꯗꯗꯤ ꯌꯦꯡꯉꯣ ꯅꯨꯡꯉꯥꯏꯇꯦ ꯐꯣꯟ ꯄꯤꯛꯃꯅꯤꯡꯉꯤꯀꯣ
ꯑꯗꯨꯝ ꯆꯠ ꯇꯦ ꯆꯠꯄꯁꯨ ꯀꯣ ꯃꯤꯅꯤꯠ ꯑꯅꯤ ꯑꯍꯨꯝ ꯆꯞꯄꯒꯤ
ꯅꯨꯡꯉꯥꯏꯔꯣꯝ
ꯌꯦꯡꯕꯗꯣꯅꯨꯡ ꯅꯨꯡꯉꯥꯏꯇꯦ ꯑꯗꯨꯏꯒꯤ ꯈꯔ ꯄꯜꯂꯁꯨ ꯌꯦꯡꯅꯤꯡꯕꯅꯤ ꯃꯤ ꯌꯨꯝꯗ ꯆꯠꯂꯒ ꯑꯗꯨꯝ ꯇꯨꯝꯅ ꯏꯃꯥꯟꯅꯕꯤ ꯍꯣꯏꯁꯨ ꯑꯗꯨꯝ ꯂꯏꯕꯅꯤꯅ ꯑꯗꯨꯗ
ꯑꯣ ꯑꯗꯨꯗꯤ ꯉꯁꯤꯁꯨ ꯆꯠꯇꯣꯏꯅꯤꯅꯦ ꯑꯔꯖꯦꯟ ꯑꯔꯖꯦꯟꯇꯤꯅꯥꯒꯤ ꯀ꯭ꯔꯔꯤ ꯇ ꯂꯤ ꯆꯂ ꯇꯣ ꯏꯅꯦ ꯑꯗꯨꯗꯗꯤ
ꯆꯠꯅꯤ ꯍꯅ ꯁꯤꯗꯤ
ꯍꯪ꯭ꯔ ꯍꯥꯦꯟ ꯍꯥꯦꯟꯁꯨ ꯁꯦꯠꯂꯣꯗꯅ ꯑꯗꯨꯗꯤ ꯉꯁꯤ
ꯍꯥꯄꯦꯟ ꯍꯥꯞꯐꯦꯟꯦꯟꯕꯨ ꯂꯧꯥꯎꯔꯦ ꯑꯩꯗꯤ ꯁꯤꯠꯅꯤꯡꯉꯒ ꯑꯗꯨꯒꯤ ꯂꯗꯦ ꯑꯗꯨ ꯍꯥꯄꯦꯟꯕꯨꯗꯤ
ꯅꯠꯇꯦ ꯉꯁꯤꯒꯤꯗꯃꯛꯇ ꯂꯧꯒꯗꯕꯅꯤꯅꯦ ꯑꯁꯦꯡꯕ ꯐꯦꯟꯅꯤꯅ ꯈꯁꯦ ꯁꯤ ꯁꯤꯕ ꯐꯅꯤꯅ ꯄꯨꯔꯥ ꯐꯨꯜ ꯀꯆ ꯠꯠ ꯆꯠꯂ ꯌꯦꯡꯗꯕꯅꯤꯅꯦ
ꯉꯥꯏꯌꯣ ꯅꯪꯒꯤ ꯊꯕꯥꯛꯇꯣ ꯄꯨꯡ ꯀꯌꯥꯗꯒꯤ ꯆꯠꯄ꯭ꯔꯥ
ꯑꯩꯔꯣ
ꯑꯥ
ꯑꯩ ꯊꯕ ꯇꯨꯁꯦ
ꯃꯈ꯭ꯔꯦ
ꯑ ꯇ ꯀꯩ ꯍꯞꯇꯥ ꯑꯃ ꯐꯥꯔꯦ
ꯑꯣ ꯅꯍꯥꯟ ꯅꯋꯥ ꯌꯨꯝꯝꯗ ꯁꯤ ꯕꯣꯟꯒ ꯂꯥꯛꯄ ꯃꯇꯥꯡꯗꯗꯤ ꯃꯍꯥꯛꯇ ꯊꯕꯥꯛ ꯇꯧꯔꯦ ꯍꯥꯏꯕꯒꯤ ꯑꯇꯥ ꯑꯃ ꯑꯃꯨꯛ ꯐꯥꯈ꯭ꯔꯕ꯭ꯔꯥꯀꯣ ꯑꯗꯨꯣ ꯌꯥꯝ ꯊꯨꯔꯍꯦ ꯍꯪꯕꯒꯤꯗ
ꯊꯕꯛ ꯆꯠꯄꯗꯣ ꯑꯩ ꯇꯥꯏꯃꯤꯡ ꯂꯩꯇꯦꯗ ꯑꯩ ꯑꯌꯨꯛ ꯄꯨꯡ
ꯎꯝ
ꯇꯔꯦꯠꯇ ꯆꯠꯂꯒꯗꯤ ꯄꯨꯡ ꯑꯅꯤꯗ ꯍꯜꯂꯛꯇꯣꯏꯕ ꯅꯨꯡꯊꯜ ꯑꯗꯨꯗ ꯄꯨꯡ ꯍꯣꯏ ꯇꯔꯥꯃꯥꯊꯣꯏꯗ ꯆꯠꯂꯗꯤ ꯍꯣꯔꯦꯟ ꯄꯨꯡ ꯇꯔꯨꯛꯇ ꯍꯜꯂꯛꯇꯣꯏꯕ
ꯎꯝ
ꯑ ꯄꯨꯡ ꯑꯅꯤꯗ ꯆꯠꯂꯗꯤ ꯅꯨꯡꯗꯥꯡ ꯄꯨꯡ ꯅꯤꯄꯥꯟ ꯃꯈꯥꯏ ꯑꯋꯥꯏꯗ ꯍꯜꯂꯛꯇꯣꯏꯕꯀꯣ
ꯑꯥ
ꯌꯥꯝ ꯋꯥꯗꯦ ꯋꯥꯗ ꯋꯥꯗꯕ ꯊꯕꯛꯅꯦ ꯖꯨꯏꯁꯀꯤ ꯖꯨꯏꯁꯀꯤ ꯗꯨꯀꯥꯟꯅꯦꯕ
ꯑꯩꯗꯤ ꯄꯨꯡ ꯑꯍꯨꯝꯒꯤ ꯊꯕꯛ ꯇꯧꯅꯤꯡꯉꯤ ꯂꯤꯁꯤꯡ ꯂꯤꯁꯤꯡ ꯑꯍꯨꯝ ꯃꯔꯤꯒꯨꯝꯕ ꯄꯤꯔꯗꯤ ꯌꯥꯔꯦ
ꯑꯩ ꯆꯠꯇ꯭ꯔꯣ ꯀꯩꯅꯣꯅꯦ ꯑꯣ
ꯉꯝꯗꯦ ꯐꯜ ꯇꯥꯏꯝ ꯊꯕꯛ ꯇꯧꯅꯤꯡꯉꯥꯏꯗꯤ
ꯑꯩꯅ ꯍꯥꯏꯗ ꯑꯩꯒꯤ ꯀꯩꯅꯣꯗꯨꯗꯤ ꯇꯧꯕ ꯌꯥꯏꯗꯅ ꯄꯨꯡ ꯅꯪ ꯄꯨꯡ ꯁꯦꯚꯦꯟꯗ ꯆꯠꯂꯒ ꯄꯨꯡ ꯑꯅꯤꯗ ꯍꯜꯂꯛꯄ ꯍꯥꯏꯕꯁꯨ ꯌꯥꯏꯗꯅ ꯑꯗꯨꯗꯤ
ꯎꯝ ꯑꯌꯨꯛꯀ꯭ꯔꯥ
ꯑꯌꯨꯛ ꯄꯨꯡ ꯇꯔꯦꯠꯇ ꯆꯠꯂꯒ ꯍꯣꯏ ꯄꯨꯡ
ꯑꯅꯤꯗ ꯑꯗꯣ ꯀꯌꯥ ꯄꯤꯕ꯭ꯔꯥ
ꯃꯉꯥ ꯄꯤꯕꯅꯦ ꯑꯗꯨꯗ ꯃꯣꯏꯅ ꯑꯣꯛꯇꯣ ꯐꯤꯌꯔ ꯄꯤꯕꯅꯦꯕꯀꯣ
ꯑ
ꯑꯗꯨꯗꯤ
ꯑꯣꯛꯇ ꯀꯌꯥ ꯄꯤꯌꯦ ꯍꯥꯏꯕ꯭ꯔꯥ ꯑꯃꯨꯛ ꯇꯣꯇꯦꯜꯗꯣ
ꯍꯥꯏꯗꯤ ꯑꯣꯛꯇꯣꯒꯤ ꯑꯣꯛꯇꯣ ꯐꯤꯌꯔ ꯀ꯭ꯂꯥꯁ ꯇꯧꯕ ꯀꯥꯟꯗꯗꯤ ꯂꯤꯁꯤꯡ ꯇꯔꯨꯛ ꯍꯦꯜꯂꯦꯕ
ꯎꯝ ꯑꯁ ꯇꯜꯂꯦ ꯑꯗꯨꯗꯤ ꯇꯔꯦꯠ ꯍꯦꯟꯃꯜꯂꯦ ꯑꯅꯤꯕꯥꯎ ꯏꯀꯥꯏꯔꯁꯨ ꯃꯤꯒꯤ ꯌꯨꯝꯗ ꯊꯕꯛ ꯁꯨꯕ ꯆꯠꯈ꯭ꯔꯁꯤꯔ ꯈꯪꯗꯦ ꯃꯤ ꯈꯪꯕ ꯑꯣꯢꯅ ꯄꯩꯁꯥꯕꯨ ꯂꯥꯏꯗꯤ ꯌꯥꯔꯦ
ꯅꯪ ꯅꯍꯥꯟ ꯆꯠꯄꯗꯨꯗꯤ
ꯇꯜꯂꯦ ꯑꯗꯣ ꯋꯥꯃꯟꯕꯒꯤ ꯋꯥꯗꯤ ꯋꯥꯗꯦꯀꯣ ꯑꯗꯣ ꯂꯝꯕꯤ ꯆꯠꯄꯗ ꯅꯨꯡꯉꯥꯏꯇꯕ ꯏꯊꯟꯗ ꯊꯦꯡ ꯊꯦꯡꯅ ꯂꯣꯏꯁꯤꯟꯕꯒꯤ
ꯑꯣ
ꯎꯝ ꯃꯣꯢ ꯑꯩ ꯎꯝ ꯍꯥꯏꯌꯣ ꯅꯪꯒꯤ ꯋꯥꯔꯤꯗꯣ ꯍꯥꯟꯅ
ꯑꯩ ꯊꯕꯛ ꯇꯧꯋꯦ ꯍꯥꯏꯕꯗꯣ ꯍꯧꯖꯤꯛ ꯍꯧꯖꯤꯀꯤ
ꯎꯝ
ꯑꯗꯨꯗꯤ ꯑꯁ ꯋꯥꯗ꯭ꯔꯕꯅꯦ ꯑꯗꯨꯝ ꯗꯨꯀꯥꯟ ꯃꯅꯨꯡꯗ ꯐꯝꯃꯒ ꯂꯩꯕꯅꯦ ꯑꯗꯨ ꯑꯗꯨ ꯃꯤ ꯄꯥꯛ ꯂꯥꯛꯇ꯭ꯔꯕꯅꯦꯕꯀꯣ ꯍꯥꯏꯗꯤ ꯅꯣꯡ ꯆꯨꯕ ꯀꯥꯟꯗꯗꯤ ꯃꯤ ꯂꯥꯛꯇ꯭ꯔꯕꯅꯤ ꯅꯣꯡ ꯆꯨꯗ꯭ꯔꯗꯤ ꯃꯤ
ꯅꯪ ꯍꯧꯖꯤꯛ
ꯁꯦꯝꯕ ꯍꯥꯏꯗꯤ ꯌꯥꯝ ꯑꯁ ꯈꯪꯗꯦꯗ
ꯄ꯭ꯔꯦꯁꯀꯤ ꯈꯛꯇ ꯁꯦꯝꯕꯗꯨꯔꯥ ꯅꯣꯏꯒꯤ
ꯃꯥꯅꯦ ꯖꯨꯏꯁꯀꯤ ꯈꯛꯇꯪꯅꯦ ꯖꯨꯏꯁꯀꯤꯗꯤ ꯃꯤꯁꯨ ꯄꯥꯛ ꯂꯥꯛꯇꯦꯗꯅ ꯑꯈꯣꯏ ꯑꯌꯨꯛꯒꯨꯝꯕꯗꯤ ꯂꯥꯛꯑꯦꯕꯀꯣ ꯋꯥꯛꯀꯤꯡ ꯆꯠꯄ ꯃꯤ ꯈꯔ ꯂꯥꯛꯑꯦꯕ ꯑꯗꯨ ꯅꯨꯡꯗꯥꯡꯗ ꯃꯤ ꯍꯦꯟꯅ ꯂꯥꯛꯑꯦꯕꯀꯣ ꯑꯗꯨꯗ
ꯅꯣꯡꯃꯗ ꯃꯤ ꯇꯔꯨꯛ ꯇꯔꯦꯠ ꯂꯥꯛꯑꯗꯤ ꯃꯤ ꯌꯥꯝꯈ꯭ꯔꯕꯅꯦꯕ
ꯂꯥꯛꯇꯤ ꯂꯥꯛꯢꯗ
ꯑꯗꯨ ꯑꯣꯏꯔꯁꯨ ꯑꯩꯈꯣꯏ ꯑꯩꯈꯣꯏꯔꯣꯝꯗꯗꯤ ꯃꯤꯁꯦ ꯄꯥꯛ ꯂꯥꯛꯇꯦꯅꯦ ꯈꯪꯗꯦ
ꯎꯝ
ꯑꯗꯨꯒꯤ ꯋꯥꯗꯦꯕ
ꯎꯝ ꯌꯥꯝ ꯐꯥꯌꯦꯅ
ꯎꯝ ꯐꯔꯦ ꯑꯩꯅ ꯇꯣꯛ ꯑꯩꯅ ꯇꯣꯛ ꯑꯗꯨ ꯑꯣꯢꯔꯁꯨ ꯇꯣꯛꯑꯦ ꯎꯝ ꯇꯥꯏꯃꯤꯡꯗꯣ ꯇꯥꯢꯃꯤꯡꯗꯣ ꯍꯥꯏꯗꯤ ꯕꯣꯜ ꯁꯥꯟꯅꯕ ꯍꯜꯂꯛꯄꯗꯨꯗ ꯋꯥꯔꯒ ꯆꯠꯈꯤꯕꯗꯣ ꯑꯗꯨꯒꯤ ꯑꯃꯨꯛ ꯆꯠꯄꯗꯣ ꯇꯜꯂꯕ ꯑꯗꯨꯒꯤ ꯑꯩ ꯇꯣꯛꯄꯅꯤ
ꯑꯣꯢꯔꯝꯅꯤ ꯍꯣꯢ
ꯑꯗꯨ ꯅꯠꯇ꯭ꯔꯗꯤ ꯑꯗꯨꯝ ꯇꯧꯕꯗꯤ ꯅꯨꯡꯉꯥꯏꯗ ꯊꯕꯛꯕꯨꯗꯤ ꯋꯥꯕ ꯊꯕꯛ ꯅꯠꯇꯦꯗ
ꯈꯕ꯭ꯔꯅꯦ ꯑꯁꯦ
ꯅꯠꯇꯦ ꯄꯤꯗꯦ
ꯎꯝ ꯃꯣꯏꯅ ꯄꯤꯕ꯭ꯔꯥ ꯅꯣꯏꯗ
ꯑꯥ ꯃꯣꯏꯅ ꯑꯩꯈꯣꯏ ꯑꯩꯈꯣꯏꯗꯗꯤ ꯌꯥꯝꯗꯦꯕꯀꯣ ꯑꯩꯈꯣꯏꯗꯤ ꯖꯦꯅꯔꯦꯜ ꯆꯤꯡꯕꯒꯤ
ꯑꯣ
ꯑꯗꯨ ꯑꯗꯨꯅꯤꯅ ꯍꯥꯏꯗꯤ ꯑꯈꯣꯏꯗꯤ ꯅꯣꯏ ꯈꯨꯟꯒꯤ ꯑꯃ ꯂꯩꯕꯗꯣ ꯁꯤꯅꯤꯌꯥꯔ ꯑꯃ ꯂꯩꯕꯗꯣ ꯅꯣꯏ ꯀꯟꯒꯤ
ꯑꯩꯈꯣꯏ ꯈꯨꯟꯒꯤ
ꯍꯣꯏ ꯅꯣꯏ ꯅꯣꯏ ꯀꯩꯅꯣ ꯑꯃ ꯁꯅ ꯄ꯭ꯂꯦꯌꯔ ꯑꯃ ꯂꯩꯕꯗꯣ
ꯀꯥꯏꯔꯁꯅꯥꯕ ꯃꯥꯅꯥ
ꯑꯁ ꯅꯪꯒꯤ ꯈꯨꯟꯗ ꯄ꯭ꯂꯦꯌꯥꯔ ꯑꯃ ꯅꯪꯁꯨ ꯈꯪꯕꯅꯤꯅꯦ ꯑꯃ ꯀꯩꯅꯣꯔꯔꯤꯗꯥꯏꯗ ꯌꯥꯎꯕꯗꯣ
ꯑꯣ ꯑꯣ ꯑꯣ ꯑꯣ ꯑꯣ ꯍꯣꯏ
ꯃꯣꯏꯗꯤ ꯁꯤꯅꯤꯌꯔꯅꯤꯅꯤꯅ ꯃꯣꯏꯗꯤ ꯁꯤꯅꯤꯌꯔ ꯆꯤꯡꯕꯁ ꯃꯣꯏꯗꯤ ꯔꯤꯒꯨꯂꯔ ꯑꯣꯏꯅ ꯂ ꯄꯩꯁꯥ ꯐꯪꯉꯝꯃꯤꯕ ꯃꯣꯏꯗꯤꯣꯏ ꯗꯤ ꯑꯗꯨ ꯃꯣꯏꯒꯤꯗꯤ ꯌꯧꯔꯦꯕ ꯃꯣꯏꯒꯤꯗꯤ
ꯅꯣꯏꯒꯤꯁꯨ ꯈꯔ ꯈꯔ ꯄꯤꯔꯗꯤ ꯔꯤꯆꯥꯔꯖ ꯀꯨꯝꯕ ꯇꯥꯎꯅꯤꯡꯉꯥꯏ ꯂꯥꯛꯑꯗꯤ ꯑꯗꯨꯝ ꯌꯥꯏꯅ
ꯋꯥꯕ ꯊꯕꯛꯅꯦ ꯄꯣꯗꯤ ꯉꯁꯥꯏ ꯅꯃꯥꯟꯅꯕꯤ ꯑꯃ ꯀꯣꯜ ꯇꯧꯔꯛꯏꯁ ꯑꯩꯉꯣꯟꯗ
ꯍꯣꯏ ꯏꯃꯥꯟꯅꯕꯤꯗ ꯑꯃꯨꯛ ꯈꯪꯉꯦ ꯅꯪꯕꯨ ꯈꯪꯉꯦꯅ ꯑꯩꯗꯣ ꯅꯪ ꯕꯣꯏꯁ ꯁꯥꯕ ꯃꯥꯜꯂꯦ ꯑꯗꯣ ꯑꯩꯉꯣꯟꯗ ꯐꯣꯔꯋꯥꯔꯗ ꯇꯧꯕꯤꯕ ꯑꯗꯣ ꯈꯟ ꯍꯥꯏꯔꯣꯀꯣ ꯑꯩꯅꯁꯨ ꯈꯟꯕ ꯑꯗꯣ ꯅꯪꯒꯤ ꯃꯤꯡꯗꯣ ꯍꯥꯏꯔꯛꯄ ꯑꯗꯨꯏꯗꯤ ꯑꯩꯁꯨ ꯈꯪꯕ
ꯍꯣꯏ
ꯋꯥꯔꯤ ꯁꯥꯕ ꯅꯨꯡꯉꯥꯏꯔꯝꯅꯤ ꯑꯗꯨ ꯅꯨꯄꯤꯗꯨꯗꯤ
ꯑꯗꯨꯝ ꯅꯨꯡꯉꯥꯏꯗ ꯍꯣꯏ ꯑꯗꯨ ꯍꯧꯖꯤꯛꯁꯨ ꯇꯧꯔꯛꯀꯦ ꯇꯧꯕ ꯃꯥ ꯇꯧꯔ ꯑꯩꯒꯤꯅꯦ ꯈꯤꯇꯪ ꯅꯨꯡꯉꯥꯏꯇꯕ꯭ꯔꯥ ꯈꯪꯗꯦ ꯑꯗꯨ ꯍꯧꯖꯤꯛ ꯑꯃꯨꯛꯀ ꯇꯧꯔꯛꯄꯅꯦꯕꯀꯣ ꯂꯥꯁꯀꯤ ꯑꯣꯏꯅ
ꯎꯝ
ꯇ꯭ꯋꯇꯔ ꯅꯦꯠꯋꯥꯛꯀꯤ ꯑꯩꯉꯣꯟꯗ ꯀꯩꯅꯣ ꯂꯥꯛꯇꯕ ꯋꯥꯅꯤꯅꯦ
ꯎꯝ
ꯃꯥ ꯃꯥ ꯇ ꯅꯨꯡꯉꯡꯁꯨ ꯅꯨꯡꯉꯥꯏꯇꯦ ꯁꯤꯅꯦ ꯑꯩ ꯑꯩ ꯗꯤꯗꯤꯒ ꯈꯪꯗꯦ ꯐꯣꯟꯅꯔꯅꯦ
ꯁꯤ ꯅꯠꯇꯦ ꯑꯩꯈꯣꯏ ꯑꯅ ꯀꯥꯂꯣꯡꯗꯀꯣ ꯁꯈ꯭ꯔꯦ ꯂꯩꯕꯥꯛ ꯍꯗꯥꯛꯁꯦ ꯌꯥꯝ ꯊꯥꯕ ꯑꯣꯏꯔꯦ
ꯉꯥꯅꯤ ꯅꯨꯡꯉꯥꯏꯇꯦ
ꯌꯥꯝ ꯐꯥꯕꯅꯠꯇꯅꯦꯣ
ꯃꯤꯁꯦ ꯖꯥꯠ ꯖꯥꯠ ꯊꯦꯡꯅꯩꯌꯦ ꯍꯟꯗꯛꯁꯦ
ꯏ ꯅꯨꯄꯤꯤꯣꯅ ꯄꯤꯣ ꯀꯔꯒꯔꯣ ꯇꯃ ꯍꯥ
ꯅꯠꯇꯦ ꯃꯧꯅ ꯅꯝꯕ ꯊꯤꯡꯅꯕ ꯉꯨꯝꯗꯧꯤꯅꯦ
ꯅꯪ ꯏꯗꯥꯎꯅꯅ ꯈꯪꯒꯦꯗ ꯑꯗꯨꯗꯤ
ꯑꯩ ꯑꯩꯈꯣꯏ ꯅꯍꯥꯟꯁꯨ ꯑꯗꯨꯃꯥꯏꯅ ꯊꯥꯒꯠꯂꯤꯗꯨꯗꯤ ꯄꯥꯛ ꯀꯣꯜ ꯇꯧꯕ ꯌꯥꯗ꯭ꯔꯕꯅꯤ ꯃꯉꯣꯟ ꯑꯗꯨ ꯊꯦꯡꯅꯏ ꯍꯥꯏꯅ
ꯑꯣ
ꯅꯪꯁꯨ ꯈꯪꯉꯝꯒꯅꯤ ꯑꯗꯨ ꯊꯥꯒꯠꯄ ꯅꯨꯄꯥꯗꯣ ꯅꯪꯁꯨ ꯈꯪꯅꯕ ꯃꯤꯅꯦꯕ
ꯃ
ꯑꯗꯨꯥꯡꯅ ꯅꯣꯛꯅꯤꯡꯕꯅꯦ ꯑꯩꯁꯨ
ꯎꯝ ꯀꯥꯏꯗꯅ ꯑꯗꯨ ꯑꯣꯏꯔꯁꯨ ꯃꯣꯏꯒꯤ ꯋꯥꯔꯤ ꯇꯥꯕꯗꯁꯨ ꯑꯗꯨꯝ ꯅꯨꯡꯉꯥꯏꯌꯦꯅ
ꯎꯝ ꯑꯗꯨꯝ ꯍꯣꯏ ꯃꯣꯏꯗꯤ ꯋꯥꯗ ꯑꯗꯨꯝ ꯉꯥꯡ ꯉꯥꯏꯕꯨꯗꯤ ꯃꯣꯏꯗꯗꯤ ꯌꯥꯝꯃꯦ ꯑꯩꯁ ꯑꯗꯨꯗꯤ ꯍꯣꯏ ꯑꯩꯁꯨ ꯅꯍꯥꯟꯗꯤ ꯀꯨꯏꯌꯦ ꯄꯨꯡꯁꯦ ꯑꯥ ꯃꯤꯅꯤꯠ ꯄꯨꯡꯁꯦ ꯑꯃ ꯍꯦꯜꯂꯦꯕ ꯑꯗꯨꯀꯥꯟꯗ ꯋꯥꯔꯤ ꯁꯥꯅꯤꯡꯉꯥꯏ ꯂꯩꯇꯕꯗꯣ
ꯑꯣ ꯑꯩꯁꯨ ꯅꯍꯥꯟ ꯑꯗꯨꯃꯥꯏꯅ ꯇꯧꯋꯦ ꯑꯃ ꯋꯥꯔꯤ ꯊꯣꯛꯇ꯭ꯔꯦꯗ ꯑꯗꯣ ꯑꯩꯈꯣꯏ ꯑꯗꯣ ꯅꯨꯄꯥꯗꯣ ꯈꯪꯅꯕꯤꯒꯤ ꯑꯩꯈꯣꯏ ꯈꯨꯜꯒꯤ ꯀꯔꯤꯗ ꯃꯣꯏꯒꯤ ꯏꯃꯨꯡꯒꯤ ꯑꯗꯨꯝ ꯋꯥꯔꯤ ꯁꯥꯔꯒ ꯂꯥꯛꯑꯦ ꯃꯣꯏ ꯀꯗꯥꯏꯗꯒꯤ ꯂꯥꯛꯄ꯭ꯔꯥ ꯁꯦꯡꯕꯒꯤ ꯑꯗꯨꯃꯥꯏꯅ ꯑꯗꯣ ꯑꯗꯨꯗꯨ ꯋꯥꯔꯤ ꯂꯣꯏ ꯈꯪꯈ꯭ꯔꯦ ꯃꯥꯒꯤꯗꯣ ꯑꯗꯨ ꯅꯨꯃꯤꯠꯇꯒꯤ ꯑꯩꯈꯣꯏ ꯈꯪꯅꯕ ꯃꯤ ꯑꯣꯏꯕꯅꯤꯅ ꯑꯗꯨ ꯅꯠꯇ꯭ꯔꯗꯤ ꯑꯁ ꯃꯔꯛ ꯃꯔꯛꯇ ꯃꯤ ꯈꯔ ꯋꯥ ꯊꯣꯛꯣꯛꯇꯕꯁꯨ ꯂꯩꯌꯦꯅ ꯑꯗꯨꯒꯨꯝꯕ ꯃꯤ ꯁꯤꯡꯗꯤ ꯋꯥꯔꯤ ꯁꯥꯕ ꯅꯨꯡꯉꯥꯏꯇꯦ
ꯍꯣꯏ ꯑꯩꯗꯤ ꯑꯗꯨꯒꯨꯝꯕ ꯃꯤꯗꯤ ꯍꯧꯖꯤꯛ ꯐꯥꯎꯗꯤ ꯊꯦꯡꯅꯗ꯭ꯔꯤꯗ
ꯎꯝ ꯊꯅꯥꯗꯤ ꯊꯤꯅꯥꯗ ꯑ ꯑꯁ ꯑꯝꯃꯥ ꯑꯅꯤꯗꯤ ꯊꯤꯅꯥ ꯑꯈꯦ
ꯊꯦꯡꯅ꯭ꯔꯤ ꯑꯩ ꯅꯍꯥꯟ ꯑꯩꯗꯤ ꯄꯨꯡ ꯑꯃ ꯍꯦꯜꯂꯦ ꯍꯥꯏꯕꯗꯣ ꯀꯣꯜ ꯇꯧꯕ ꯀꯥꯟꯗ
ꯎ
ꯑꯗꯨꯒꯤ ꯅꯨꯃꯤꯠ ꯈꯛꯇꯪꯅꯦꯕ ꯍꯥꯏꯗꯤ ꯀꯃꯟꯒꯤ ꯑꯩꯈꯣꯏꯁꯨ ꯕꯤꯠ ꯌꯥꯎꯔꯛꯇ꯭ꯔꯦꯕꯀꯣ
ꯑꯥ
ꯑꯗꯨꯒꯤ ꯑꯅꯤ ꯇꯨꯝꯈ꯭ꯔꯕꯅꯤꯅꯦ ꯑꯩꯅ ꯇꯧꯔꯛꯄꯅꯤꯅꯀꯣ ꯑꯗꯨ ꯅꯨꯃꯤꯠꯇꯣ ꯑꯩꯗꯤ ꯀꯩꯅꯣ ꯈꯛꯇ ꯉꯥꯏꯔꯦꯕ ꯐꯣꯟ ꯊꯝꯕꯁꯨ ꯉꯥꯏ ꯉꯥꯏꯕ ꯋꯥꯏꯕ ꯑꯩꯗꯤ ꯑꯁ ꯁꯤ ꯍꯌꯦꯤꯡꯗꯤ ꯀꯥꯏ ꯆꯠꯇꯣꯏꯕ
ꯀꯔꯤꯕꯥ
ꯍꯌꯦꯡꯗꯤ ꯀꯥꯏ ꯆꯠꯇꯣꯏꯕ
ꯈꯪꯗꯦ ꯌꯨꯝ ꯂꯩꯥꯛꯅꯤ ꯑꯩꯣꯏꯗꯤ ꯑꯗꯨꯝ